ꯇꯥꯕ꯭ꯔꯣ ꯑꯣ ꯇꯥꯔꯦ ꯇꯥꯔꯦ ꯇꯥꯔꯦ
ꯇ
ꯃꯥ ꯀꯣꯏꯦ
ꯀꯩ ꯍꯥꯏꯅꯣ
ꯁꯤꯡꯒꯥꯏ ꯌꯩꯉꯩ ꯇꯥꯔꯦ ꯅꯥꯀꯣꯡꯁꯦ ꯉꯥꯏꯒꯤꯉꯩ ꯇꯥꯔꯦꯕ ꯃꯈꯣꯟꯗ ꯈꯣꯟꯖꯦꯜꯗ
ꯎꯝ ꯉꯖꯤ ꯌꯥꯝ ꯍꯧꯋꯦ ꯀꯩꯅꯣ ꯈꯪꯕꯤꯌꯦꯦ
ꯑꯥ ꯑꯗꯨꯃꯥꯏꯅ ꯑꯃ ꯃꯍꯍꯥꯎ ꯂꯥꯎꯕꯅꯦ ꯑꯗꯨꯝ ꯅꯨꯡꯉꯥꯏꯕꯅꯦ ꯎꯝ
ꯁꯤ ꯅꯨꯡꯉꯥꯏꯕ ꯑꯁ ꯉꯥꯏꯔꯪꯗꯤ ꯀꯩꯅꯣꯅꯦ ꯂꯥꯛꯄ
ꯅꯅꯥꯀꯣꯡꯣꯡꯗꯁ ꯏꯃꯥꯟꯅꯕꯤꯒꯤ ꯈꯣꯟꯖꯦꯜꯗꯤ ꯇꯥꯗꯕ ꯀꯨꯏꯔꯕꯩꯔꯥ ꯈꯪꯗꯦ ꯐꯖ ꯊꯣꯛꯑꯝꯃꯦꯀꯣ
ꯌꯥꯔꯦ ꯌꯥꯔꯦ ꯇꯥꯅꯤꯡꯗꯦ
ꯈꯣꯏꯊꯨꯝꯅꯕ ꯈꯣꯟꯖꯦꯜꯅ ꯏꯃꯥꯅ
ꯉꯔꯥꯡꯒꯤ ꯈꯨꯇꯥꯗꯗꯨꯗꯅꯦ ꯑꯩꯒꯤ ꯐꯣꯟꯣꯟ ꯁꯦ ꯑꯅꯤꯁꯨꯕꯒ ꯂꯩꯕ ꯑꯣꯏꯕꯅꯤꯅꯅꯦ ꯃꯁꯥꯒꯤ ꯌꯥꯗꯕ ꯌꯣꯟꯗꯣ ꯑꯩ ꯄꯥꯀꯠꯇꯔꯅꯦ
ꯑꯩꯒꯤꯁꯨ ꯍꯧꯖꯤꯛ ꯅꯪꯅ ꯉꯥꯡꯕꯁꯤ ꯈꯔ ꯍꯧꯅ ꯇꯥꯏ
ꯎꯝꯁ ꯁꯥꯥꯖꯤ
ꯎꯝ ꯅꯪꯒꯤ ꯀꯥꯒꯤ ꯑꯅꯤꯗꯨ ꯂꯩꯇꯕꯣ
ꯑꯃꯗꯤ ꯂꯩꯌꯦꯕ ꯃꯣꯏ ꯄꯔꯤꯈ꯭ꯌꯥ ꯇꯧꯔꯤꯌꯦ ꯉꯁꯤ ꯑꯅꯤꯁꯨꯕ ꯊꯣꯛꯄ ꯅꯨꯃꯤꯠꯅꯦ
ꯑꯍꯟꯗ
ꯎꯝ ꯑ ꯑꯍꯟꯗꯣ ꯑꯗꯨꯝꯗꯤ ꯍꯔꯒ ꯋꯥꯔꯒ ꯇꯨꯝꯈ꯭ꯔꯦ ꯑꯗꯨꯒ ꯑꯃꯗꯨꯗꯤ ꯍꯌꯦꯡ ꯂꯥꯛꯀꯅꯤ ꯍꯥꯏꯌꯦ
ꯑꯣ ꯃꯌꯨꯝꯗꯒꯤ
ꯎꯝ
ꯍꯅꯦ
ꯣꯏꯔꯤꯃꯣ ꯃꯀ ꯊ ꯁꯤ ꯂ ꯄꯥꯥꯕ ꯌꯥꯝꯅ ꯑ ꯃꯆꯥꯒꯤ ꯌꯥꯝ ꯇꯧꯕꯗꯣ ꯑꯣꯏꯌꯦꯕꯀꯣ ꯃꯆꯥꯁꯤꯡꯁꯤꯅꯁꯨ ꯃꯄꯥꯁꯦ ꯌꯥꯝ ꯀꯤꯅ ꯑꯆꯠꯄꯗꯣ ꯃꯥ ꯆꯅꯤ ꯃꯕꯥꯅ ꯀꯩꯅꯣ ꯇꯧꯒꯦ ꯍꯥꯏꯕꯒꯤ ꯑꯗꯨꯃꯥꯏꯅ ꯑꯗꯨꯃꯥꯏꯅ ꯑꯣꯏꯌꯦ ꯃꯣꯏ ꯏꯃꯨꯡꯗꯣ
ꯎꯝ ꯑꯗꯨ ꯃꯆꯥꯗꯨꯁꯨ ꯐꯩꯗ ꯌꯥꯝꯅ ꯂꯥꯏꯔꯤꯛꯇ ꯀꯣ ꯊꯋꯥꯏ ꯌꯥꯝ ꯌꯥꯎꯖꯩ
ꯑ ꯃꯆꯥ ꯑ ꯃꯣꯏ ꯃꯆꯦ ꯀꯩ ꯀꯩ ꯀꯩꯁꯨ ꯐꯩ ꯍꯥꯏꯌꯦ ꯃꯥꯅ ꯃꯣꯏ ꯅꯨꯄꯤ ꯌꯥꯇꯅꯦ ꯃꯣꯏ ꯃꯔꯤ ꯑꯣꯏꯃꯥꯏ ꯑꯗꯨꯒ ꯅꯨꯄꯥ ꯑꯃꯒ ꯃꯣꯏ ꯃꯉꯥ
ꯆꯝꯁꯨ ꯌꯥꯝ ꯆꯝꯃꯦ ꯃꯥꯗꯣ
ꯑ ꯆꯪꯗ꯭ꯔꯥ ꯑꯗꯨ ꯃ ꯃꯥꯁꯦ ꯑ ꯃꯃꯥ ꯃꯄꯥꯁꯨ ꯀꯤꯅ ꯇꯧꯋꯦ ꯑꯗꯨꯒ ꯌꯥꯝ ꯂꯨꯅꯁꯨ ꯈꯜꯂꯦ ꯑꯗꯨꯒ ꯃ ꯃꯥꯅ ꯅꯨꯄꯥ ꯀꯣꯏꯕ ꯈꯣꯠꯄ ꯌꯥꯗꯦ ꯈꯣꯠꯇꯦ ꯍꯥꯏꯗꯨꯅ ꯃꯥ ꯀꯣꯏꯔꯣꯏ ꯀꯣꯏꯁꯨ ꯀꯣꯏ ꯅꯤꯡꯗꯦ ꯥꯔꯥ ꯍꯥꯏ ꯈꯕꯥ
ꯎꯝ ꯑꯗꯨꯝꯕꯗꯣ ꯑꯐꯕ ꯃꯤ ꯀꯧꯋꯦ
ꯑꯙꯅꯤ ꯍꯥꯏꯗꯤ ꯃꯃꯥ ꯃꯄꯥꯅ ꯍꯥꯏꯕꯗꯣ ꯌꯥꯝꯅꯨꯅ ꯈꯜꯂꯦꯕ ꯃꯥꯅ ꯎ ꯁꯤꯕ
ꯃꯤꯁꯨ ꯐꯥꯔꯗ ꯁꯅꯒꯦ ꯃꯗꯨꯗꯤ ꯂꯅ ꯌꯥ
ꯑꯩꯈ ꯑ ꯃꯥ ꯂꯩ ꯍꯥꯏ
ꯑꯗꯨꯗꯅꯦ ꯑꯩꯅ ꯍꯥꯟꯅꯨꯕꯤ ꯂꯣꯏꯅ ꯉꯥꯎꯔꯦ ꯍꯥꯏꯔꯛꯇꯣꯏꯁꯦ ꯑꯩꯒ ꯍꯥꯟꯅ ꯂꯩꯃꯤꯟꯅꯔꯝꯕꯗꯨꯁꯨ ꯃꯀꯣꯛ ꯆꯥꯛꯑꯦꯕ
ꯑꯣ ꯃꯄꯥꯟꯂꯝꯒꯤꯅꯤꯗꯣ
ꯅꯠꯇꯦ ꯅꯠꯇꯦ ꯑꯗꯨꯗꯤ ꯌꯥꯝ ꯐꯩꯌꯦ ꯑꯗꯨ ꯅꯠꯇꯕ ꯑꯃ ꯑ ꯑꯩꯈꯣꯏꯒ ꯀꯥꯃꯤꯟꯅꯔ ꯂꯩꯔꯝꯕꯗꯣ ꯑꯩꯈꯣꯏꯗꯒꯤ ꯈꯔ ꯑꯍꯟ ꯑꯣꯏꯕ ꯑꯃ ꯂꯩꯔꯝꯕꯅꯤ ꯑ ꯄꯂꯒꯤꯤ ꯏꯆꯦꯗꯨꯗꯤ ꯌꯥꯝ ꯐꯩ ꯑꯗꯨꯗꯤ ꯄꯨꯔꯥ ꯑꯩꯈꯣꯏꯒꯤ ꯀꯣꯛꯁꯤꯅꯦ ꯉꯥꯎꯒꯗꯝꯕꯅꯦ ꯂꯥꯡꯒꯗꯝꯕꯅꯦ ꯇꯧꯔꯒ
ꯑꯩꯣꯏ ꯍꯒ ꯍꯒ ꯍꯥꯏ
ꯀꯅꯥ
ꯎꯝ ꯑꯩꯈꯣꯏ ꯍꯅꯕꯤꯔ
ꯑꯣ ꯀꯔꯝ ꯀꯥꯟꯗ
ꯁꯤꯁꯦ ꯅꯅꯨꯡ
ꯎꯝ ꯍꯣꯏ ꯂꯨꯍꯣꯡ ꯈ꯭ꯔꯁꯨ ꯑꯗꯨꯝ ꯂꯤꯃꯜꯂꯦ ꯃꯁꯛꯇꯣ ꯑꯗꯨꯝ ꯂꯤꯔꯦ
ꯎ ꯀꯩꯗꯧꯕꯅꯤ ꯃꯣꯏꯅ ꯆ ꯍꯋꯥꯏ ꯁꯤꯟꯅꯕꯅꯤꯣꯏ ꯂꯣꯏꯁꯝꯗꯅ ꯑꯩꯈꯣꯏꯕꯨ ꯂꯥꯏꯔꯤꯛ ꯇꯝꯕꯗ ꯋꯥꯁꯤꯜꯂꯦ
ꯃꯥꯅꯦ ꯅ ꯌꯨꯝ ꯁꯠ ꯁꯠ ꯄꯥꯜꯂꯒ ꯂꯩꯒꯦ ꯍꯥꯏꯗꯤ
ꯇꯩꯅ ꯑ
ꯑꯥ ꯀꯩꯅꯣꯗꯔꯣ ꯑꯃꯛ ꯑ ꯀꯩꯅꯣ ꯅꯪꯅ ꯍꯧꯖꯤꯛ ꯍꯥꯏ ꯑꯣ ꯑꯩꯈꯣꯏ ꯑꯩꯈꯣꯏ ꯀꯩꯅꯣꯗ ꯅꯠꯇ꯭ꯔꯣ ꯂꯥꯏꯔꯤꯛꯇꯥ ꯌꯥꯎꯕ ꯋꯥꯍꯩꯗꯨꯣ ꯅꯠꯇ꯭ꯔꯣ ꯑꯗꯨꯒꯤꯗꯣ ꯑꯃꯥ ꯅꯍꯥꯟ ꯑꯣꯖꯥ ꯑꯃꯅ ꯇꯥꯈꯤꯕꯗꯣ ꯑꯗꯨꯒꯤ ꯑꯏ
ꯆꯨꯝ ꯃꯥ ꯑ ꯑꯗꯨ ꯃꯣꯏ ꯀ
ꯍꯥꯥ
ꯃꯩ ꯂꯥꯛꯇ ꯃꯥ ꯌꯥꯝ ꯋꯥꯔꯕ ꯃꯥ
ꯑꯁ ꯃꯩ ꯂꯥꯛꯇ꯭ꯔꯗꯤ ꯇꯧꯗꯣꯔꯤ ꯊꯕꯛ ꯃꯌꯥꯝꯁꯤꯒ
ꯉꯥꯛ ꯈꯤꯇꯪ ꯉꯥꯏꯔꯤꯕꯅꯦ ꯃꯥ ꯉꯥꯏꯍꯥꯛ ꯃꯩ ꯍꯥꯞꯁ ꯂꯈꯤꯒꯦ ꯍꯥꯏꯒ
ꯑꯣ ꯍꯥꯄꯀꯤꯁꯅꯃ
ꯑꯩꯒꯤ ꯏꯃꯥꯟꯅꯕꯤ ꯑꯃ ꯑꯅꯤꯁꯨ ꯑꯩꯉꯣꯟꯗ ꯉꯁꯥꯏꯗꯒꯤ ꯍꯜꯂꯛꯑꯒ ꯋꯥꯔꯤ ꯈꯔ ꯁꯥꯗꯣ ꯂꯩ ꯍꯥꯏꯔꯝꯕꯅꯤ
ꯑꯁ ꯑꯩꯅꯦ ꯈꯔ ꯃꯤꯁꯦ ꯁꯪꯒꯁꯦ ꯈꯔ ꯆꯥꯎꯅꯤꯡꯉꯦ ꯁꯤꯗꯤ ꯌꯥꯝꯅ ꯋꯥꯏ
ꯀꯔꯕꯥꯔ ꯍꯧꯔꯛꯄꯒ ꯃꯤ ꯂꯩꯇꯕꯅꯦ ꯏꯃꯥꯟꯅꯕꯤ ꯆꯥꯎꯊꯠꯂꯀꯥꯟꯗ ꯃꯤ ꯃꯌꯥꯝ ꯑꯃ ꯐꯥꯔꯛꯇꯣꯏꯅꯤ
ꯃꯤꯅꯦꯖꯤꯦ ꯍꯗ ꯍꯪꯉꯛꯄ ꯃꯇꯝꯗꯣ ꯑꯩꯅ ꯍꯦꯛ ꯁꯪꯗꯕꯒꯨꯝꯕ ꯌꯦꯉꯃ
ꯑꯁ ꯑꯩꯗꯤ ꯌꯨꯝꯗ ꯂꯩꯕꯒꯤꯅꯦ ꯃꯤꯈꯣꯜ ꯇꯥꯅꯦꯗ ꯌꯥꯝ ꯋꯥꯕꯅꯦ
ꯅꯣꯏ ꯃꯤ ꯏꯃꯨꯡ ꯃꯤꯇꯣꯅ
ꯍꯥꯥ
ꯏꯃꯨꯡ ꯃꯤꯒꯤ ꯇꯨꯝꯅꯈ꯭ꯔꯕꯣ ꯌꯥꯝꯅ ꯆꯤꯛꯑꯦ
ꯑꯩ ꯏꯅꯥꯎꯄꯤꯅ ꯃꯦꯠꯂꯒ ꯂꯩꯔꯦ ꯑꯩꯈꯣꯏ ꯑꯩꯈꯣꯏ ꯕꯥꯅ ꯃꯄꯥꯟꯗ ꯇꯤꯚꯤ ꯌꯦꯡꯉꯝꯅꯤ ꯑꯩꯈꯣꯏ ꯃꯥꯅ ꯂꯨꯍꯣꯡꯕ ꯍꯜꯂꯛꯇ꯭ꯔꯦ
ꯑꯣ ꯆꯤꯛꯏꯗ ꯑꯩꯒꯤꯗꯤ ꯏꯆꯥ ꯁꯥ ꯐꯗ
ꯎꯝ
ꯃꯣꯏꯅꯅꯦ ꯀꯥꯡꯥꯡꯕꯗꯨꯅꯦ
ꯎꯝ
ꯑꯩ ꯀꯔꯕꯥꯔ ꯇꯧꯕ ꯌꯥꯔꯣꯏ
ꯌꯥꯔꯦ ꯑꯗꯨ ꯆꯤꯛꯑꯦ ꯍꯥꯏꯁꯦ ꯑꯗꯨꯝ ꯑꯩꯈꯣꯏꯁꯨ ꯌꯨꯝꯗꯣ ꯂꯟ ꯀꯨꯡꯅ ꯇꯥꯕꯒꯤꯅꯦ ꯑꯃꯅ ꯉꯥꯡꯕ ꯑꯃꯅ ꯂꯣꯏ ꯇꯥꯏꯌꯦꯕ ꯌꯨꯝ ꯑꯃꯅ ꯑꯗꯒꯤ ꯁꯣꯔꯣꯛ ꯃꯄꯥꯟꯁꯨ ꯑꯣꯏꯕꯒꯤ ꯒꯥꯔꯤ ꯃꯈꯣꯡꯜꯁꯨ ꯌꯥꯝ ꯇꯥꯏ
ꯎꯝ
ꯋꯥꯏꯑ ꯑꯗꯨꯅ
ꯑꯩꯈꯣꯏꯗꯤ ꯄꯤꯇꯨ ꯀ꯭ꯔꯥꯛ ꯑꯃ ꯑꯩꯒ ꯆꯨꯝꯃꯤꯟꯅꯕꯗꯣ ꯃꯥꯅ ꯈꯗ ꯈꯣꯡꯕꯗꯅꯦ ꯃꯄꯥꯟꯁꯤꯗ ꯀꯩꯛꯇ ꯇꯥꯎ ꯇꯥꯔꯦ ꯋꯥꯏꯁ ꯐꯕ ꯀꯕꯨꯣ ꯇꯥꯔꯦ ꯄꯁ ꯁꯥꯏ ꯉꯥ ꯊꯣꯛꯄ ꯑꯃ ꯀꯥ ꯑꯗꯨ ꯈꯣꯡꯗꯦꯕ
ꯎꯝ ꯑꯆꯧꯕꯗꯨꯗꯤ
ꯑꯧꯕꯗꯨꯗꯤ ꯀꯌꯥ ꯈꯣꯡꯗꯦ ꯈꯣꯡꯉꯁꯨ ꯃꯥꯗꯤ ꯏꯃꯨꯡꯗ ꯀꯌꯥ ꯈꯣꯡꯗꯦ ꯃꯄꯥ ꯂꯟꯊꯣꯛ ꯍꯣꯡꯕ ꯍꯣꯡꯕ ꯃꯁꯤꯅ ꯏꯃꯨꯡ ꯁꯥꯇ꯭ꯔꯥ ꯂꯧꯔꯨꯕ
ꯀꯦꯗꯤ ꯀꯦꯖꯕꯅꯦ ꯁꯈꯣꯏꯗ ꯑꯣꯟꯁꯤꯜꯂꯒ ꯀꯣ
ꯀꯤꯌꯦ ꯑꯁ ꯃꯥꯅꯤ ꯐꯃꯨꯡꯗ ꯇꯨꯝꯗꯕꯁꯨ ꯌꯥꯗꯦ
ꯎꯝ
ꯐꯃꯟꯗ ꯇꯨꯡꯗ꯭ꯔꯁꯨ ꯃꯈꯥ ꯁꯥꯎꯔ ꯈꯣꯡꯔ ꯀꯥꯈꯂ ꯄꯉꯥ ꯃꯦ ꯀꯨꯃꯗ ꯃꯥꯊꯤ ꯄꯤꯛ ꯄꯇꯗ ꯑꯗꯨ ꯂꯦꯞꯄꯒ ꯃꯥ ꯂꯦꯞꯄ ꯉꯝꯃꯤꯗꯅ ꯌꯥꯝ ꯀꯨꯏꯅ ꯎ ꯈꯔꯈꯨꯡꯍꯩꯁꯤꯅ ꯈꯣꯠꯂꯒ ꯁꯥꯎꯔꯒ ꯄꯨꯈꯠꯇ꯭ꯔꯤꯕ
ꯑꯉꯥꯡ ꯂꯩꯕꯅꯤꯅ ꯋꯥꯕꯅꯦ ꯑꯉꯥꯡ ꯃꯆꯥ ꯃꯆꯥ ꯑꯗꯣ ꯃꯣꯏ ꯂꯩꯕꯁꯦ ꯀꯨꯝꯍꯩꯗꯤ ꯅꯨꯡꯉꯥꯏꯕꯅꯦ
ꯉ ꯍꯅꯩꯅ ꯁꯥꯕꯨ ꯄꯨꯔꯛꯄꯗꯨꯣ ꯁꯔꯀꯤ
ꯑ ꯑꯥ
ꯑꯗꯨꯒꯤ ꯃꯤ ꯂꯩꯇꯕꯗꯣ ꯑꯩꯣꯏꯒꯤ ꯊꯪꯅꯕꯒꯤꯅꯦ ꯍꯥꯏꯕꯗꯣ ꯑꯣꯏꯅ
ꯎꯝ
ꯑꯗꯨ ꯅꯣꯡꯉꯥꯕꯒꯤꯁꯦ ꯃꯩ ꯂꯥꯛꯇꯦꯕ ꯑꯩꯗꯥꯏꯗꯣ ꯃ ꯌꯥꯝ ꯅꯨꯡꯉꯥꯏꯇꯦꯗꯅ ꯍꯧꯖꯤꯣ ꯍꯔ ꯁꯥꯃꯟꯕꯒꯤ ꯐꯦꯡꯁꯨ ꯊꯥ ꯌꯥꯗ꯭ꯔꯕꯅꯤꯅ ꯊꯣꯡꯅꯥꯎꯁꯦ ꯍꯥꯡꯗꯣꯛꯑꯒ ꯇꯨꯝ ꯃꯅꯨꯡ ꯅꯨꯡꯁꯤꯠ ꯁꯤꯠꯂꯦꯅ ꯑꯗꯨꯒꯥꯡ ꯆꯍꯤꯁꯤꯗ ꯍꯧꯒꯠꯂꯒ ꯍꯦꯛꯇ ꯌꯦꯡꯕ ꯑꯝꯗ ꯌꯦꯡꯉꯒ ꯈꯣꯡꯉ ꯂꯩꯈ꯭ꯔꯕ
ꯕꯔ ꯀꯥꯗ꯭ꯔꯣ
ꯍꯧꯖꯤ ꯍꯧ ꯃꯒꯤ ꯋꯥꯅꯦ ꯀꯩꯣ ꯌꯥꯝ ꯀꯩ ꯈꯣ ꯔ
ꯑꯗꯣ ꯍꯣꯏ ꯃꯣꯏꯅ ꯑꯗꯨꯃꯥꯏꯅ ꯑꯍꯤꯡ ꯃꯔꯔꯥꯡ ꯈꯣꯡꯕꯁꯤ ꯀꯩꯅꯣꯝ ꯈꯟꯗ꯭ꯔꯥ
ꯈꯜꯂꯦ ꯍꯥꯏꯕ ꯑꯗꯨꯁꯨ ꯑꯗꯨꯝ ꯈꯕꯅꯤ ꯐꯩ ꯍꯦꯛꯇ ꯀꯆꯤꯟ ꯂꯔꯗ ꯂꯩ ꯑꯃꯅꯤꯅꯤꯅꯦ
ꯀꯩꯅꯣꯝ ꯈꯟꯗꯣꯏꯅꯦ ꯑꯩꯍꯣꯏꯁꯨ ꯈꯟꯅꯤ
ꯃꯤ ꯁꯥꯔ ꯊꯦꯒꯂꯦ ꯥꯏ
ꯅꯪ ꯀꯩꯀꯩ ꯋꯥꯈꯜꯒ ꯍꯥꯏ ꯈꯜꯂꯝꯕꯅꯦ ꯍꯥꯏꯕ ꯑꯩ ꯈꯪꯉꯦ
ꯑꯩ ꯃꯤꯗꯨꯒꯤ ꯃꯁꯛ ꯈ ꯉꯖꯅꯤ ꯑꯗꯨ
ꯃ ꯊꯣꯡꯅꯥ ꯍꯥꯥꯡꯗꯣꯛꯑꯒ ꯀꯥꯡꯒꯟ ꯊꯥꯗꯔꯒ ꯇꯨꯝꯕꯗꯣ ꯌꯥꯝ ꯅꯨꯡꯉꯥꯏ ꯏꯪꯉꯦꯕ ꯁꯤ ꯇꯁꯤꯦꯡ ꯃꯥꯥꯏ ꯑꯁ ꯃꯥꯏ ꯃꯑꯣꯡꯗꯨꯗ ꯑꯩꯅ ꯑꯗꯨ ꯅꯉꯥꯟꯕꯗ ꯑꯩꯅ ꯅꯪꯒ ꯇꯨꯃꯤꯟꯅꯔꯣ ꯑꯩ ꯇꯨꯃꯤꯟꯅꯕ ꯉꯝꯗꯦ ꯑꯩꯈꯣꯏ ꯗꯥꯥꯗꯁꯨ ꯑꯃꯨꯛ ꯇꯧꯔ ꯆꯥꯅꯤ ꯈꯕ꯭ꯔꯥ
ꯑꯥ
ꯁꯤꯁꯤꯅ ꯑꯩ ꯉꯔꯥꯡ ꯀꯤꯍꯜꯂꯤꯅꯦ ꯇꯧꯔꯒ ꯅꯣꯡꯉꯥꯜꯂꯒ
ꯃꯥꯅꯦ ꯍꯦ ꯇ ꯑꯣ ꯈꯥꯏꯕꯤꯅꯤ
ꯃꯥꯒꯤꯁꯨ ꯑꯃ ꯌꯥꯎ ꯑꯩꯈꯣꯏꯒꯤ ꯍꯪꯆꯤꯠ ꯂꯥꯡꯐꯝꯝ ꯍꯥꯞꯄꯗꯣ ꯀꯥꯗ ꯆ ꯑꯗꯨꯃꯦ ꯋꯥꯅꯦ ꯑ ꯎꯈ ꯄꯉ ꯀꯦ ꯀꯁꯨ ꯀꯃꯤꯗ ꯁ ꯃꯥ ꯆ ꯑꯩ ꯌꯥ ꯌꯥ ꯈꯕꯨ ꯈꯜꯂꯤꯒ ꯈꯔꯦ ꯋꯥꯈꯁꯤ ꯈꯔ ꯏ ꯀꯩꯅꯣꯝꯃ ꯈꯟꯖꯤꯟꯕꯅꯤꯅ ꯈꯔ ꯀꯩ ꯇꯧꯔꯣꯏꯗꯕꯣ ꯈꯟꯕꯗꯣ
ꯑꯥ ꯅꯣꯡꯇꯤ ꯅꯣꯛꯃꯤꯅꯤꯡꯉꯣ ꯑꯗꯨꯒꯤ ꯃꯇꯝꯗ ꯀꯤꯕꯒ
ꯎꯐ ꯁꯥꯟꯅꯕꯁꯈꯤ ꯇꯃꯣꯗꯨꯣ ꯆ ꯆ
ꯎ ꯃꯃꯥꯟꯅꯕꯁꯤꯡꯒ
ꯎꯝ
ꯑꯩꯈꯣꯏ ꯑꯩꯈꯣꯏ ꯇꯝꯃꯤꯟꯅꯕ ꯀꯥꯡꯈꯣꯡꯒꯤ ꯃꯃꯥꯟꯅꯕꯔꯣ
ꯅꯠꯇꯦ ꯃꯣꯏꯒꯤ ꯍꯥꯟꯅꯒꯤ ꯃꯃꯥꯟꯅꯕꯁꯤꯡ
ꯎꯝ
ꯌꯦꯟ ꯊꯣꯡꯅꯤ ꯍꯥꯏꯔꯝꯕꯅꯦꯅ ꯌꯦꯟ ꯊꯣꯡꯉꯗꯤ ꯈꯔ ꯄꯨꯔꯛꯑꯣ ꯍꯥꯏꯕꯗꯨ ꯌꯦ ꯆꯥꯗꯦ ꯑꯣ ꯍꯅ ꯆꯥꯔꯤ
ꯎꯝ ꯍꯣꯏ ꯑꯣꯛ ꯆꯥꯕꯅꯗꯤ ꯃꯇꯧ ꯃꯥꯜꯂꯦ ꯌꯦꯟ ꯑꯗꯨꯝ ꯆꯥ ꯂꯩꯔꯅꯤꯅ
ꯑꯁ ꯍ ꯂꯩꯗꯤ ꯑꯣꯛꯁꯤ ꯅꯣꯏꯅ ꯉꯥꯏꯍꯥꯛꯃꯨꯛ ꯆꯥꯕ ꯑꯃ ꯃꯇꯨ ꯄꯥꯟꯗꯕꯗꯣ
ꯀꯃꯅꯦ
ꯑꯗꯨꯗꯤꯒ꯭ꯔ ꯆꯅꯤ ꯑꯗꯨꯒ ꯃ ꯄꯥꯟꯕꯒꯝꯕꯁꯤ
ꯃꯇꯨ ꯁꯦꯡꯅ ꯎꯕꯗꯣ
ꯎꯝ ꯅꯣꯏ ꯅꯍꯥꯟ ꯁꯤꯗꯩ ꯂꯩꯕꯗꯣ ꯊꯣꯡꯗꯣ
ꯎꯝ ꯎꯝ ꯎꯝ
ꯑꯗꯨ ꯂꯩꯕꯗꯣ ꯑꯗꯨꯗꯤ ꯁꯤꯠ ꯅꯥꯜꯂꯦꯕ
ꯎꯝ